ꯑ ꯑꯣ ꯇꯥꯏꯌꯦ ꯇꯥꯏ
ꯑꯗꯣ ꯅꯪ ꯃꯪꯒꯤ ꯌꯥꯝ ꯍꯩꯕ ꯅꯠ ꯅꯠꯇ꯭ꯔꯣ ꯀꯔꯤ ꯍꯥꯏꯔꯤꯅꯣ ꯍꯥꯏꯔꯛꯑꯣ ꯀꯔꯤ ꯍꯥꯏꯔꯤꯅꯣꯕ
ꯍꯣꯏ ꯅꯕꯥꯏꯅꯤꯒꯤꯗꯣ
ꯑꯥ
ꯑꯗꯨꯝ ꯌꯥꯏ ꯍꯥꯏꯕꯅꯦ
ꯑꯁꯤ ꯈꯛꯇꯔꯥ ꯁꯦꯕꯣꯠꯅ ꯀꯔꯤ ꯍꯥꯏꯔꯤꯕ ꯀꯔꯤ
ꯎꯝ ꯁꯤꯄꯣꯗꯤ ꯅꯕꯥꯅꯤ ꯎꯝ ꯀꯔꯤ ꯍꯥꯏꯁꯤꯔ ꯌꯨꯝ ꯄꯥꯟꯂꯗꯤ ꯑꯉꯥꯡ ꯄꯣꯛꯀꯅꯤꯅꯍꯥ ꯅꯨꯄꯥ ꯁꯣꯏꯗꯅ ꯑꯍꯥꯟ ꯑꯍꯟꯅ ꯑꯍꯥꯟꯕꯗ ꯗꯣ ꯅꯨꯄꯥ ꯄꯣꯛꯀꯅꯦ ꯑꯥ ꯑ ꯅꯨꯄꯥ ꯑꯣꯏꯅꯤ
ꯅꯪꯒꯤꯁꯤꯗꯤ ꯏꯂꯥꯏ ꯂꯥꯏꯌꯦ ꯆꯨꯝ ꯆꯨꯝꯕꯨ ꯆꯨꯝꯃꯗꯤ ꯐꯔꯦ ꯅꯠꯇꯦ ꯅꯪꯒꯤ ꯅꯪꯒꯤ ꯃꯡ ꯑ ꯍꯟꯕꯒ ꯎ ꯅꯍꯥꯅꯤ ꯏꯅꯥꯎ ꯅꯨꯨꯄꯥꯅ ꯏꯃꯥꯟꯅꯕꯤ ꯑꯩꯈꯣꯏ ꯏꯃꯥꯟꯅꯕ ꯅꯨꯄꯥ ꯑꯩ
ꯎꯝ
ꯑꯗꯨꯒ ꯑꯗꯨꯒ ꯑꯣꯏꯔꯗꯤ
ꯎꯝ ꯅꯣꯛꯅꯤꯡꯉꯤꯗ ꯃꯡꯁꯨ ꯖꯥꯠ ꯖꯥꯠꯅꯦ
ꯖꯥꯠ ꯖꯥꯠꯅꯦ ꯑꯁꯦꯡꯕ ꯑꯁꯦꯡꯕ ꯇꯥꯏꯕꯪꯗ ꯉꯥꯡꯕꯒ ꯆꯞ ꯃꯥꯟꯅꯩꯀꯣ ꯑꯩꯗꯤ ꯇꯥꯏꯕꯪꯂ ꯈꯜꯂꯒꯀꯣ ꯃꯥꯡ ꯑꯣꯏꯔꯝꯃꯦ
ꯑꯩꯁꯨ ꯉꯁꯤꯀꯣ ꯑꯩꯒꯤ ꯃꯪꯗꯀꯣ
ꯎꯝ
ꯈꯪꯗꯦ ꯀꯔꯤ ꯃꯐꯝꯗꯔ ꯈꯪꯗꯦ ꯑꯩꯈꯣꯏ ꯈꯨꯟꯗ ꯅꯨꯄꯤ ꯑꯃ ꯂꯥꯛꯑꯦ ꯃꯃꯥ ꯑꯥ ꯃꯧ ꯑꯃꯗꯣ ꯅꯪꯒꯤ ꯎꯝ ꯑ ꯅꯪꯦ ꯎ ꯎꯝ ꯀꯔꯤ ꯍꯥꯏꯁꯤꯔꯥ ꯈꯪꯗꯦ ꯒ꯭ꯌꯥꯁ ꯄꯤꯕꯗꯣ
ꯑꯣ ꯑꯣ ꯍꯣ ꯍꯣꯏ ꯏꯆꯦꯔꯣ ꯅꯠꯇꯦ ꯏꯄꯥꯇꯣꯟꯒꯤꯣ
ꯑꯥꯎ ꯑꯥꯎ ꯑꯣ ꯑꯣ ꯑꯣ ꯑꯣ ꯑꯣ ꯑꯣ ꯃꯥꯒꯤ ꯅꯨꯄꯤꯗꯣ ꯑꯩ ꯒꯤ ꯃꯪꯗ ꯃꯟꯕ ꯎꯝ ꯎꯝ ꯎꯝ ꯅꯪ ꯀꯔꯤ ꯍꯥꯏꯕ꯭ꯔꯥ ꯈꯨꯔꯨꯝꯕ ꯃꯔꯛꯛ ꯎꯝ ꯎꯝ
ꯑꯣ ꯂꯥꯏ ꯈꯨꯔꯨꯝ ꯂꯥꯏ ꯈꯨꯔꯨꯝꯃꯣ ꯍꯥꯏꯕ꯭ꯔꯣ
ꯑꯥꯎ ꯈꯨꯔꯨꯝꯕ ꯃꯇꯝ ꯈꯪꯗꯦ ꯑꯩꯁꯨ ꯀꯔꯤ ꯀꯔꯤꯅ ꯋꯥ ꯉꯥꯡꯕꯗꯣ ꯑꯗꯨꯝ ꯃꯪꯉꯦ ꯑꯩꯅ ꯈꯟ ꯅꯍꯥꯟ ꯏꯕꯥꯅꯤ ꯂ ꯑꯗꯨꯅ ꯅꯨꯄꯥꯝꯕꯗꯣ
ꯑꯣ ꯑꯣ ꯑꯣ
ꯑꯩꯗꯣ ꯈꯜꯂꯒ
ꯅꯅꯤꯡꯉ ꯑꯗꯨ ꯑꯗꯨ ꯑꯗꯨ ꯅꯨꯄꯥꯗ ꯑꯃꯨꯛꯀ ꯐꯥꯎꯔꯛꯇ꯭ꯔꯕꯣ
ꯍꯣꯏ ꯐꯥꯎꯔꯛꯇꯛꯇꯦ
ꯐꯟꯁꯤꯕ ꯍꯥꯏ
ꯎꯝ
ꯑꯗꯨ ꯀꯔꯤ ꯍꯥꯏꯔꯤꯕꯅ ꯃꯪꯗ ꯎꯝ
ꯑ ꯀꯩꯁꯨ ꯍꯥꯏꯗꯗ
ꯍꯥꯥ
ꯀꯛꯀꯔꯤꯁꯨ ꯍꯥꯏꯗꯦ
ꯀꯃꯥꯏꯅ ꯑ ꯅꯨꯄꯥꯗꯣ ꯀꯃꯥꯏꯅ ꯇꯧꯔꯒ ꯂꯩ ꯖꯥꯠꯅꯣꯀꯣ ꯏꯌꯨꯝ ꯄꯥꯒ꯭ꯔꯕꯣꯅꯔ
ꯄꯥꯟꯗꯦ ꯌꯥꯝ ꯅꯨꯡꯉꯥꯏꯅ ꯂꯩ ꯏꯁ꯭ꯇꯦꯇꯥꯁꯇꯗꯤ ꯑꯗꯨꯝ ꯎꯑ ꯅꯍꯥꯟ ꯀꯥꯟꯗꯤ ꯀꯣꯜ ꯇꯧꯋꯦ ꯑꯩꯁꯨ ꯚꯗꯤꯑꯣ ꯀꯣꯜꯒꯨꯝꯕꯗꯣ ꯑꯗꯨꯝ ꯇꯧꯋꯦ ꯃꯥꯗꯤ ꯑꯗꯨꯝ ꯍꯔꯥꯎ ꯍꯔꯥꯎꯅ ꯑꯗꯨꯝ ꯈꯨꯝꯃꯦ ꯃꯥꯁꯨ
ꯑꯣ ꯑꯆꯥꯦ ꯐꯔꯤꯅꯦ ꯑꯗꯨꯅ ꯐꯔꯦ ꯍꯥꯏꯗꯤ ꯎꯝꯅꯨꯡꯥꯏ ꯑꯗꯨꯅꯥ ꯂꯣ ꯁꯤꯂꯒ ꯊꯝꯝꯕꯗꯣ ꯃꯥꯁꯨ ꯋꯥꯅꯤꯡꯉꯥꯏꯀꯣ ꯅꯪꯒꯤꯁꯨ ꯅꯨꯡꯉꯥꯏꯔꯣꯏꯕ ꯐꯔꯦ ꯑꯗꯨꯅ ꯑ ꯍꯥꯏꯕꯁꯤꯗꯤ ꯀꯔꯤ ꯀꯩ ꯍꯥꯏꯕ ꯑ ꯌꯥꯝ ꯒ꯭ꯌꯥꯟ ꯇꯥꯕ ꯃꯤ ꯑꯣꯏꯕꯒꯤꯅꯤꯀꯣ ꯕꯥꯥꯏ ꯅꯪ ꯍꯔꯥꯎꯂꯤꯉꯩꯗꯤ ꯂꯩꯕꯅꯦ
ꯎꯝ ꯎꯝ ꯑꯁꯃꯗꯣ ꯈꯪ ꯑꯩꯅ ꯂꯣꯏꯅ ꯍꯥꯏꯕꯒꯤ ꯑꯣꯏꯔꯝꯅꯦ ꯃꯥꯗꯣ ꯑꯩꯅ ꯑꯩ ꯃꯥꯅ ꯑꯩꯉꯣꯟꯗ ꯅꯨꯡꯁꯤ ꯍꯥꯏꯕ ꯀꯥꯟꯗ ꯑꯩ ꯑꯇꯣꯞꯄ ꯂꯩꯌꯦ ꯑꯗꯣ ꯑ ꯑꯗꯣ ꯑꯗꯨꯝ ꯂꯩꯔꯁꯨ ꯅꯪ ꯌꯨꯝ ꯄꯥꯟꯕꯗꯤ ꯅꯠꯇꯦꯗꯅ ꯀꯣ ꯑꯗꯨꯝ ꯍꯥꯏꯌꯦꯕ ꯑꯃ ꯑꯗꯨ ꯑꯣꯏꯔꯁꯨ ꯃꯤꯕꯨ ꯍꯣꯏ ꯍꯥꯏꯔꯒ ꯑꯗꯨꯝ ꯑꯗꯨꯝ ꯈꯨꯗꯛꯇ ꯀꯣ ꯑꯗꯨꯝ ꯆꯠꯄ ꯅꯨꯡꯉꯥꯏꯇꯦ ꯑꯩꯈꯣꯏ ꯑꯍꯟꯒꯤ ꯑꯍꯟ ꯑꯩꯈꯣꯏꯁꯨꯝ ꯀꯔꯤ ꯍꯥꯏꯁꯤꯔꯥꯨꯡ ꯑꯗꯨꯝ ꯌꯥꯕꯤꯌꯣ ꯑ ꯑ ꯅꯨꯡꯉꯥꯏꯔꯣꯏ ꯍꯣꯏ ꯍꯥꯏꯔꯒ ꯑꯩ ꯏꯊꯟꯇ ꯑꯗꯨꯝ ꯇꯣꯛꯂꯗꯤ ꯅꯨꯡꯉꯥꯏꯔꯣꯏ ꯑꯩꯅ ꯍꯥꯏꯕ ꯅꯪꯁꯨ ꯅꯨꯡꯁꯤꯔꯗꯤ ꯏꯕꯥꯅꯤꯗꯤ ꯅꯨꯡꯁꯤꯅꯗꯦ ꯑꯗꯨꯅ ꯅꯨꯡꯁꯤꯅꯨ ꯅꯪꯅ ꯅꯨꯡꯁꯤꯔꯗꯤ ꯑꯩꯉꯣꯟꯗ ꯈꯜꯂꯒ ꯀꯣ ꯅꯨꯄꯤ ꯑꯇꯣꯞꯄ ꯌꯦꯡꯉꯣ
ꯑ ꯅꯪꯒꯤ ꯈꯜꯂꯒ ꯅꯨꯄꯤ ꯅꯨꯄꯤ ꯑꯃ ꯌꯦꯡꯉꯣ ꯍꯥꯏꯕꯅꯦꯕ
ꯑꯥꯎ ꯑꯥꯎ ꯑꯥꯎ ꯑꯩꯅ ꯍꯥꯏꯕ ꯃꯥ ꯃꯥꯁꯨ ꯌꯥꯝ ꯍꯥꯏꯗ ꯅꯨꯡꯁꯤꯗꯤ ꯌꯥꯝ ꯅꯨꯡꯁꯤꯕ ꯃꯥꯅꯦ ꯀꯞꯁꯨ ꯀꯞꯑꯦ ꯑꯗꯨꯒ ꯃꯃꯥꯁꯨ ꯈꯪꯉꯦ ꯍꯥꯏꯌꯦ ꯑꯩꯅ ꯎꯝ ꯃꯥꯁꯨ ꯊꯦꯝꯃꯦ ꯍꯥꯏꯌꯦ ꯃꯉꯣꯟꯗ
ꯑꯣ ꯑꯠꯆꯥ ꯀꯞꯂꯝꯝꯕꯅꯤ ꯍꯥꯏꯗꯤꯦ ꯃꯥ ꯃꯤ ꯍꯥꯏꯗꯤꯦ ꯍꯣꯏ ꯅꯨꯡꯁꯤꯕ ꯍꯥꯏꯕꯁꯦ ꯀꯩꯅꯣ ꯌꯥꯝ ꯄꯥꯝꯔꯨꯕ ꯍꯥꯏꯕ ꯇꯥꯔꯦꯀꯣ ꯄꯥꯝꯂꯨꯕ ꯁꯤꯔꯨꯕ ꯍꯥꯏꯁꯦ ꯊꯃꯣꯏꯗꯤ ꯀꯥꯏꯕꯅꯦꯀꯣ
ꯍꯣꯏ ꯃꯥꯅ ꯑꯗꯨꯝ ꯍꯥꯏ ꯑꯩ ꯑꯩꯗꯤ ꯅꯪꯕꯨ ꯂꯧꯔꯗꯤ ꯑꯩꯒꯤ ꯑꯅꯤꯡꯕ ꯂꯣꯏꯅ ꯊꯨꯡꯈ꯭ꯔꯦꯅ ꯈꯟꯕꯅꯦ ꯅꯪꯒꯤ ꯀꯦꯔꯦꯛꯇꯔ ꯅꯪꯒꯤ ꯇꯧꯕ ꯈꯨꯇꯤꯡ ꯑꯩꯅ ꯄꯥꯝꯃꯦ ꯏꯃꯥꯅ ꯍꯥꯏꯕꯗꯣ ꯅꯪ ꯃꯁꯛꯁꯨ ꯈꯪꯗꯦ ꯀꯔꯤ ꯑꯗꯨꯝ ꯍꯥꯏꯕ꯭ꯔꯥ ꯑꯩꯅ ꯍꯥꯏꯕ ꯃꯁꯛ ꯈꯪꯗ꯭ꯔꯤꯉꯩ ꯑꯗꯒꯤ ꯃꯥꯅ ꯑꯗꯨꯝ ꯍꯥꯏꯌꯦꯕꯀꯣ ꯑꯗꯨꯝ ꯍꯥꯏꯅ ꯑꯩ ꯅꯪꯒꯤ ꯐꯨꯠ ꯇꯣ ꯅꯪꯒꯤ ꯑꯗꯨꯝ ꯀꯔꯤ ꯍꯥꯏꯕ ꯑꯗꯨꯝ ꯌꯦꯡꯂꯡꯒ ꯑꯩ ꯅꯪꯒꯤ ꯀ ꯍꯦꯛꯇ ꯑꯗꯨꯝ ꯈꯪꯉꯦ ꯑꯩ ꯃꯥꯅ ꯑꯗꯨꯝ ꯍꯥꯏꯕ ꯑꯦ ꯑꯁꯤꯗꯤ ꯑ ꯎꯝ ꯅꯪꯅ ꯐꯣꯇꯣꯒꯤ ꯌꯦꯡꯕꯒꯤ ꯑꯣꯏꯔꯝꯒꯅꯤ ꯑꯁꯦꯡꯕ ꯑꯣꯏꯔ ꯑꯁꯦꯡꯕꯗꯗꯤ ꯑꯗꯨꯝ ꯇꯧꯗꯦ ꯑꯅ ꯍꯥꯏꯕꯀꯣ
ꯑꯥ
ꯃꯥꯅ ꯑꯩꯅ ꯍꯥꯏꯕ ꯅꯨꯡꯁꯤꯁꯨ ꯅꯨꯡꯁꯤꯍꯦ ꯈꯜꯂꯒ ꯎ ꯃꯥꯒꯤ ꯅꯨꯡꯁꯤꯕ ꯋꯥꯔꯤ ꯑꯗꯨꯝ ꯍꯥꯏꯕꯗꯣ ꯑꯁ ꯌꯥꯝ ꯅꯨꯡꯁꯤ ꯑꯗꯣ ꯅꯪ ꯌꯨꯝ ꯄꯥꯜꯂꯁꯨ ꯑꯗꯨꯝ ꯀꯣꯜ ꯇꯧꯀꯣ ꯀꯩꯁꯨ ꯀꯥꯏꯗꯦ ꯃꯥꯅ ꯑꯩ ꯍ ꯍꯣꯏ ꯇꯧꯒꯅꯤ ꯑꯗꯨꯝ ꯐ꯭ꯔꯦꯟ ꯇꯧꯔꯒ ꯑꯗꯨꯝ ꯇꯧꯁꯦ ꯍꯥꯏꯕ ꯇꯧ ꯅꯪ ꯇꯧꯔꯔꯣꯏ ꯑꯗꯨꯝ ꯍꯥꯏꯕ ꯑꯗꯨꯅ ꯃꯥꯅ ꯃꯥ ꯑꯗꯨꯝ ꯍꯥꯏꯅꯦ ꯅꯪ ꯎꯝ ꯑꯩ ꯌꯨꯝ ꯄꯟꯕ ꯀꯥꯟꯅ ꯋꯦꯗꯤꯡꯗꯀꯣ ꯋꯦꯗꯤꯡꯗ ꯂꯥꯛꯑꯣ ꯂꯥꯛꯇ꯭ꯔꯗꯤ ꯑꯩ ꯅꯨꯡꯉꯥꯏꯔꯣꯏꯀꯣ ꯃꯥꯅ ꯑꯗꯨꯝ ꯍꯥꯏꯕ ꯑꯗꯨꯝ ꯍꯥꯏꯥꯏꯅ ꯍꯣꯏ ꯂꯥꯛꯄ ꯉꯝꯃ꯭ꯔꯗꯤ ꯂꯥꯛꯀꯅꯤ ꯑꯩ ꯑꯩꯒꯤ ꯍꯛꯆꯥꯡ ꯀꯔꯤꯁꯨ ꯇꯧꯗ꯭ꯔꯗꯤꯒꯣ ꯑꯅꯥ ꯑꯌꯦꯛ ꯂꯩꯇ꯭ꯔꯗꯤ ꯂꯥꯛ ꯅꯤ ꯑꯩ ꯍꯥꯏꯕ ꯃꯥꯅ ꯅꯪ ꯑꯅꯥ ꯑ ꯍꯦꯛ ꯂꯩꯇ꯭ꯔꯒ ꯅꯥꯌꯦ ꯑꯗꯨꯝ ꯇꯧꯋꯦ ꯍꯥꯏꯔꯗꯤ ꯑꯩ ꯁꯨꯡꯛꯌꯥ ꯌꯥꯔꯣꯏ ꯑꯩꯗꯤ ꯅꯨꯡꯉꯥꯏꯔꯣꯏꯀꯣ ꯃꯥꯅ ꯍꯣꯏ ꯉꯝꯗ꯭ꯔꯗꯤ ꯉꯝꯗꯦꯀꯣ ꯉꯝꯗ꯭ꯔꯗꯤ ꯅꯝꯐꯨ ꯂꯥꯛꯑꯣ ꯍꯥꯏꯕ ꯅꯠꯇꯦ ꯅꯪꯒꯤ ꯎꯝ ꯉꯝꯔꯒ ꯑꯩ ꯉꯝꯗꯦ ꯀꯗꯥꯏꯗꯣ ꯑꯗꯨꯝ ꯇꯧꯔꯒ ꯑꯗꯨꯝ ꯇꯧꯔꯗꯤ ꯑꯩꯗꯤ ꯅꯨꯡꯉꯥꯏꯔꯣꯏꯀꯣ ꯑꯁꯦꯡꯕꯅꯦ ꯃꯥꯅ ꯍꯥꯏꯕ
ꯍ ꯍꯣꯏ ꯍꯣꯏ ꯍꯣꯏ ꯆꯤꯟꯊꯤꯒꯅꯣ ꯍꯥꯏꯔꯤꯅꯦꯕ ꯍꯣꯏ
ꯎꯝ ꯃꯥ ꯅꯪ ꯑꯁ ꯑꯗꯨꯝ ꯐꯥꯎ ꯍꯥꯏꯅꯦ ꯅꯪ ꯑꯩꯉꯣꯟꯗ ꯀꯔꯤꯅꯣ ꯑꯃ ꯒꯤꯐ ꯄꯤꯌꯣ ꯍꯥꯏꯅꯦ ꯃꯣꯐ꯭ꯂꯥꯔꯒꯨꯝꯕ ꯅꯠꯇ꯭ꯔꯒ ꯀꯔꯤꯅꯣ ꯅꯪ ꯌꯨꯝ ꯄꯥꯟꯗ꯭ꯔꯤꯉꯩꯗ ꯑꯃ ꯄꯤꯌꯣ
ꯑꯣ
ꯃꯥꯅ ꯑꯩꯉꯣꯟꯗ ꯑꯥꯎ ꯑꯩꯅ ꯄꯤꯌꯣ ꯍꯥꯏꯕ ꯑꯥ ꯑꯥꯎ ꯑꯗꯣ ꯑꯩꯒꯤ ꯋꯤꯏꯗꯤꯡ ꯅꯨꯃꯤꯠꯇ ꯑꯩ ꯑꯁꯤ ꯎꯝ ꯐꯤꯗꯣ ꯃꯣꯐ꯭ꯂꯥꯔꯗꯣ ꯑꯩ ꯏꯜꯂꯒ ꯇꯧꯒꯦ ꯑꯥꯎ ꯑꯗꯨꯝ ꯍꯥꯏꯕꯅꯦ ꯑꯁ ꯈꯜꯂꯒꯀꯣ
ꯍꯣꯏ ꯄꯤꯁꯦ ꯇꯥꯔꯝꯅꯤ ꯅꯕꯥꯅꯤꯒꯤ ꯅꯕꯥꯅꯤꯒꯤ ꯅꯨꯡꯁꯤ ꯋꯥꯔꯤꯁꯦ ꯑꯁ ꯑꯁꯦꯡꯕ ꯂꯥꯏꯔꯤꯛꯇ ꯏꯔꯁꯤꯔꯥ ꯈꯪꯗꯦꯀꯣ ꯁꯩꯔꯦꯡ ꯑꯣꯏꯅ
ꯁꯔꯦꯡ ꯑꯣꯏꯅ ꯑꯣꯏꯅ ꯃꯤꯅꯅ ꯄꯥꯔꯒ
ꯑꯣ ꯀꯥꯞ ꯀꯅꯤ ꯅꯠꯇꯦ ꯑꯗꯨꯃꯥꯏꯅ ꯇꯧꯔꯣ ꯑꯩꯈꯣꯏ ꯗꯥꯏꯔꯦꯛꯇꯔ ꯑꯩꯈꯣꯏ ꯑꯩꯈꯣꯏꯒꯤ ꯗꯥꯏꯔꯦꯛꯇꯔ ꯑꯃ ꯂꯩꯅ ꯑꯗꯨꯗ ꯍꯥꯏꯕꯤꯈ꯭ꯔꯣ ꯅꯠꯇ꯭ꯔꯗꯤ ꯑꯗꯨ ꯋꯥꯔꯤ ꯋꯥꯔꯤꯗ ꯂꯤꯔꯗꯤꯀꯣ ꯍꯥꯏꯗꯤ ꯁꯤꯅꯦꯃꯥꯗꯣ ꯐꯖꯅ ꯐꯥꯎꯔꯅꯤ ꯀꯥꯞꯇꯕ ꯃꯤ ꯌꯥꯎꯔꯣꯏ ꯑꯩꯐꯥ ꯍꯧꯖꯤꯛ ꯇꯒꯦ ꯇꯧꯋꯦꯅꯦ
ꯑꯁ ꯇꯔ ꯇꯔ ꯀꯁ ꯎꯝ ꯎꯝ
ꯑꯗꯣ ꯑꯩ ꯑꯩꯁꯨ ꯍꯥꯏꯒꯦꯕ ꯑ ꯑꯩꯈꯣꯏ ꯅꯨꯄꯤ ꯍꯥꯏꯁꯤꯗꯤ ꯍꯣꯏ ꯃꯤꯅ ꯄꯥꯝꯂꯨꯕ ꯃꯤꯅ ꯄꯥꯝꯖꯕ ꯍꯥꯏꯁꯦ ꯑꯩꯈꯣꯏ ꯂꯩꯥꯏꯕꯛ ꯐꯕꯅꯤꯀꯣ ꯑꯩꯈꯣꯏ ꯆꯥꯎꯊꯣꯛꯅꯤꯡꯉꯥꯏꯗꯤ ꯂꯩꯌꯦ ꯑꯗꯣ ꯑꯗꯨ ꯆꯥꯎꯊꯣꯛꯅꯤꯡꯉꯥꯏ ꯂꯩ ꯍꯥꯏꯔꯒ ꯑꯃ ꯑꯩꯈꯣꯏ ꯅꯨꯄꯤꯒꯤ ꯂꯩꯗꯅ ꯆꯧꯎꯊꯣꯛ ꯀꯩ ꯍꯥꯏꯁꯤꯅ ꯑꯃꯨꯛꯀ ꯄ꯭ꯔꯥꯎ ꯑꯣꯏꯕꯗꯣ ꯃꯥꯅꯗꯤ ꯇꯧ ꯇꯧꯗꯕꯤꯗꯀꯣ ꯂꯩꯒꯗꯕꯅꯦ ꯃꯥ ꯃꯥꯅ ꯅꯨꯡꯁꯤ ꯅꯨꯡꯁꯤꯕꯤꯔꯤꯗꯣ ꯑꯗ ꯅꯪꯁꯨ ꯈꯜꯂꯒ ꯍꯣꯏ ꯍꯧꯖꯤꯛꯇꯤ ꯃꯔꯨꯞ ꯑꯣꯏꯅ ꯑꯗꯨꯝ ꯋꯥꯔꯤ ꯁꯥꯕ ꯌꯥꯏꯌꯦꯅ ꯃꯥꯒꯤꯁꯨ ꯅꯨꯄꯤ ꯅꯪꯒꯨꯝꯅ ꯑꯐꯕ ꯂꯥꯛꯅꯤꯡꯉꯥꯏ ꯐꯪꯅꯤꯡꯉꯥꯏ
ꯍꯣꯏꯅꯦ ꯑꯣ ꯑꯗꯨꯝ ꯍꯥꯏꯕꯅꯦ ꯏꯃ ꯏꯕꯥꯅꯤꯗꯤ ꯎꯝ ꯑꯗꯨꯝ ꯇꯦꯛꯁꯤ ꯊꯅꯑꯌꯦ ꯃꯥꯁꯨ ꯑꯗꯨꯝ ꯐꯩ ꯑꯩ ꯌꯥꯝ ꯐꯩꯌꯦ ꯃꯤꯗꯣ ꯑꯁ ꯈꯜꯂꯒ
ꯎꯝ ꯎꯝ ꯑꯗꯣ ꯃꯥꯗꯣ ꯆꯥꯛꯇꯕꯗꯤ ꯅꯠꯇ꯭ꯔꯦꯀꯣ ꯅꯪꯒꯤ ꯅꯕꯥꯅꯤ ꯅꯪꯒꯤ ꯅꯨꯄꯥ ꯍꯥꯏꯗꯤ ꯏꯃꯨꯡꯁꯤꯡꯅ ꯍꯥꯏꯅꯕ ꯑꯃ ꯂꯩꯔꯕꯅꯤꯀꯣ ꯂꯩꯔꯝꯗ꯭ꯔꯗꯤ ꯃꯥꯁꯨ ꯌꯥꯝ ꯍꯔꯥꯎ ꯍꯔꯥꯎꯅ ꯂꯥꯏ
ꯍ ꯍꯣꯏꯅꯦ ꯑꯩꯁꯨ ꯑꯗꯨꯝ ꯍꯥꯏꯕꯅꯦ ꯅꯪ ꯅꯪꯅ ꯈꯔ ꯉꯟꯅ ꯍꯥꯏꯔꯗꯤ ꯑꯩ ꯌꯥꯒꯅꯤ ꯈꯔ ꯊꯦꯡꯃꯟꯕꯒꯤꯅꯦ ꯑꯩ ꯎꯄꯥꯏ ꯂꯩꯇꯕꯤꯗꯣ ꯍꯣꯏ ꯑꯃꯒꯤ ꯁꯏ ꯍꯣꯏ ꯍꯥꯏꯔꯒ ꯃꯥ ꯃꯥꯅ ꯑꯩꯉꯣꯟꯗ ꯌꯥꯝ ꯅꯨꯡꯁꯤꯌꯦ ꯍꯥꯏꯕ ꯀꯗ ꯑꯩꯅ ꯍꯣꯏ ꯍꯥꯏꯔꯗꯤ ꯑꯩꯉꯣꯟ ꯑꯩꯅ ꯌꯥꯕ ꯅꯨꯄꯥꯁꯨ ꯑꯩꯉꯣꯟꯗ ꯅꯨꯡꯉꯥꯏ ꯅꯠꯇ꯭ꯔꯗꯤ ꯏꯕꯥꯅꯤꯅ ꯅꯨꯡꯁꯤꯅ ꯂꯩꯔꯁꯨ ꯀꯔꯤ ꯄꯨꯟꯁꯤꯗ ꯅꯨꯡꯉꯥꯏꯅ ꯂꯩꯔꯣꯏꯕꯀꯣ ꯑꯗꯨꯅ ꯑꯩꯅ ꯏꯕꯥꯅꯤꯗꯤ ꯅꯨꯡꯁꯤꯗꯤ ꯅꯨꯡꯁꯤ ꯅꯥꯗꯦ ꯍꯣꯏ ꯈꯨꯝꯂꯛꯇ꯭ꯔꯕꯅꯤꯅ ꯍꯣꯏ ꯅꯪꯅ ꯌꯥꯝꯅ ꯅꯨꯡꯁꯤꯔꯁꯨ ꯅꯪꯅ ꯍꯜꯂꯨꯀꯣ ꯅꯨꯡꯉꯥꯏꯇꯕ ꯇꯒꯅꯣ ꯑꯩꯅ ꯑꯗꯨꯝ
ꯎꯝ ꯈꯣꯡꯐꯝꯥꯐꯝ ꯍꯥꯥꯂꯤꯗ ꯐꯔꯤꯅꯦ ꯃꯥꯁꯨ ꯀꯣ ꯍꯥꯏꯗꯤ ꯅꯝꯗꯅ ꯂꯧꯒꯦ ꯍꯥꯏꯅꯒ ꯇꯧꯔꯗꯤ ꯗꯤ ꯃꯥꯒꯤꯁꯨ ꯐꯔꯣꯏꯏꯕ ꯅꯪꯒꯤꯁꯨ ꯏꯃꯨꯡꯅ ꯏꯃꯨꯡꯁꯤꯡꯅꯁꯨ ꯅꯨꯡꯁꯤꯕꯤꯔꯣꯏꯕ ꯇꯧꯉꯝꯕꯤ ꯍꯥꯏꯅ ꯍꯥꯏꯒꯅꯦꯕ ꯑꯗ ꯑꯣ ꯅꯪ ꯅꯣꯏ ꯃꯥꯒꯤ ꯈꯣꯡꯐꯝ ꯍꯟꯗꯣꯛꯄꯁꯨ ꯌꯥꯝ ꯐꯔꯕꯅꯤ
ꯎꯝ ꯃꯥꯗꯕꯥ ꯃꯥꯒꯤ ꯋꯥꯈꯜꯗꯣ ꯑꯩ ꯑꯩ ꯉꯥꯛꯄꯅꯦ ꯃꯥꯗꯣ ꯑꯗꯨꯝ ꯍꯥꯏꯌꯦ ꯑꯩꯒꯤꯗꯃꯛꯇꯒꯤꯀꯣ ꯃꯥꯗꯤ ꯆꯥꯔꯖꯇ ꯊꯕꯛ ꯊꯕꯛ ꯇꯧꯋꯤꯗꯨꯅ ꯑꯩꯅ ꯎ ꯑꯩꯅ ꯍꯥꯏꯗꯤ ꯀꯔꯤ ꯍꯥꯏꯁꯤꯔꯥ ꯂꯥꯏꯕꯅꯤꯅ ꯋꯦꯗꯤꯡ ꯇꯧꯕ ꯉꯝꯔꯣꯏ ꯑꯗꯨꯝ ꯍꯥꯏꯕꯗꯣ ꯑꯗꯨꯝ ꯆꯥꯎꯅ ꯑꯗꯨꯝ ꯇꯧꯕ ꯉꯝꯂꯣꯏ ꯍꯥꯏꯕꯒꯤ ꯑꯩꯗꯤ ꯑꯗꯨꯝ ꯆꯠꯀꯅꯤ ꯑꯩꯅ ꯍꯥꯏꯕꯅꯤꯅ ꯑꯗꯨꯝ ꯃꯥꯅ ꯑꯗꯨ ꯃꯤꯉꯣꯟꯗꯗꯤ ꯍꯥꯏꯊꯣꯛꯀꯅꯨꯀꯣ ꯃꯥ ꯑꯗꯨꯝ ꯇꯧꯕꯅꯦ ꯅꯪꯒꯤꯗꯃꯛꯇ ꯑꯩ ꯎ ꯃꯩ ꯆꯥꯔꯆꯇ ꯊꯕꯛ ꯇꯧꯕꯅꯤꯅ ꯃꯥꯗꯤ ꯑꯗꯨꯝ ꯆꯥꯎ ꯗ꯭ꯔ ꯇꯧꯕ ꯌꯥꯗꯣꯏꯅꯤꯀꯣ ꯑꯗꯨꯅ ꯑꯩꯗꯤ ꯊꯕꯛ ꯇꯧꯅꯤꯡꯉꯥꯏ ꯔꯤꯖꯥꯏꯅꯦꯁꯟ ꯑꯗꯨꯝ ꯄꯤꯒꯅꯤ ꯈꯟꯕꯖꯥꯅꯤ ꯂꯣꯏꯅ ꯑꯩꯒꯤꯗꯃꯛꯇꯒꯤ ꯑꯗꯨꯝ ꯇꯧꯔꯒ ꯂꯩꯕꯖꯥꯠꯅꯤ ꯑꯗꯨ ꯑꯩꯅ ꯍꯥꯏꯕ ꯑꯩ ꯌꯥꯔꯣꯏꯀꯣ ꯍꯥꯏꯕ ꯑꯩꯍ ꯅꯪ ꯅꯪ ꯑꯁꯤꯛꯉꯁꯤ ꯍꯥꯏ ꯅꯠꯇ꯭ꯔꯗꯤ ꯑꯩ ꯔꯤꯖꯥꯏꯅꯦꯁꯟ ꯄꯤꯇꯤꯁꯟ ꯑꯗꯨꯝ ꯎꯝ ꯇꯧꯒꯦꯅꯦ ꯇꯧꯕꯅꯦ ꯃꯥ ꯍꯥꯏꯌꯦ ꯑꯩꯅ ꯁꯨꯛꯌꯥ ꯌꯥꯔꯣꯏꯅ ꯎꯝ ꯎꯝ ꯁꯨꯛꯌꯥ ꯌꯥꯔꯣꯏꯀꯣ ꯑꯗꯨꯗꯤ ꯑꯩꯅ ꯎ ꯌꯥꯗꯕꯅꯦ ꯍꯥꯏꯕ ꯃꯥꯅ ꯑꯗꯨ ꯑꯣꯏꯔꯗꯤ ꯑꯁ ꯅꯪ ꯍꯧꯖꯤꯛꯀꯤ ꯍꯥꯏꯗ꯭ꯔꯗꯤ ꯑꯩ ꯄꯤꯒꯦꯅ ꯇꯧꯕꯅꯦ ꯑꯥꯎ
ꯍꯥꯏꯗ ꯆꯥꯛꯒ ꯂꯩꯔꯝꯗꯩꯅꯦꯕꯀꯣ
ꯍꯣꯏꯅꯦ ꯍꯣꯏꯅꯦ ꯃꯥ ꯑꯁ ꯅꯪ ꯎꯝ ꯍꯧꯖꯤꯛ ꯍꯥꯏꯕꯅ ꯃꯥꯁꯨ ꯑꯩꯉꯣꯟꯗ ꯍꯔꯥꯎꯔꯒ ꯍꯥꯏꯕꯅꯤ ꯅꯪ ꯍꯧꯖꯤꯛꯀꯤ ꯍꯥꯏꯕꯅ ꯑꯩꯁꯨ ꯊꯥꯒꯠꯆꯩ ꯍꯥꯏ ꯑꯗꯨꯝ ꯍꯥꯏꯔꯤꯅꯦ ꯑꯂꯥꯏꯌꯦ ꯃꯤ ꯌꯥꯝ ꯐꯩꯌꯦ ꯃꯥꯗꯣ
ꯎꯪꯁꯤ ꯌꯥ ꯃꯥꯒꯤꯁꯦ ꯑꯐꯕ ꯐꯪꯕ ꯑꯣꯏꯁꯅꯨꯀꯣ
ꯍꯣꯏ ꯍꯣꯏ ꯑꯗꯨ